ꯑꯝ ꯇꯔꯕꯨ ꯇꯥꯔꯦ ꯇꯥꯔꯦ ꯆꯥꯛ ꯆꯥꯔꯕꯣ ꯀꯃꯥꯏ ꯇꯧꯒꯦ
ꯆꯥꯔꯦ ꯀꯔꯤ ꯃꯊꯦꯜ ꯇꯧꯒꯦ
ꯑꯈꯣꯏ ꯉꯁꯤꯁꯦ ꯀꯩꯅꯣ ꯇꯧꯋꯦ ꯌꯦꯟ ꯈꯤꯇꯪ ꯊꯣꯡꯉꯦ ꯃꯍꯤ ꯌꯥꯝꯗꯕꯤꯗꯣ ꯈꯤꯇꯪ ꯍꯥꯞꯄꯒꯀꯣ ꯑꯗꯨ ꯆꯥꯛꯆꯥꯥꯇꯣꯛꯄꯗ ꯉꯥꯏꯔꯤ ꯑꯗꯨꯒꯤ ꯉꯥꯛꯇꯪ ꯁꯨꯝ ꯉꯥꯍꯧ ꯉꯥꯍꯧ ꯆꯠꯂꯝꯕꯅꯦ ꯑꯗꯨ ꯀꯩꯅꯣ ꯅꯈꯣꯟꯗꯨꯕꯨ ꯌꯥꯝ ꯄꯤꯛꯊꯔꯒ ꯍꯛꯆꯥꯡ ꯌꯥꯝ ꯅꯨꯡꯉꯥꯏꯇꯕꯗꯧꯅ ꯇꯧꯋꯤꯗꯨꯕꯣ
ꯍꯤꯞ ꯄꯒ ꯋꯥꯔꯤ ꯁꯥꯟꯅꯕꯩꯅꯤꯗ ꯈꯤꯇꯪ ꯏꯁꯥꯁꯦ ꯅꯨꯡꯉꯥꯏꯇꯒꯨꯝ ꯇꯧꯕ
ꯀꯔꯤ ꯀꯃꯥꯏꯅ ꯅꯨꯡꯉꯥꯏꯇꯕꯅꯣ ꯏꯁꯥꯁꯦ ꯀꯃꯥꯏꯅ ꯉꯝꯗꯕ ꯏꯁꯥꯅꯣ
ꯁꯨꯝ ꯍꯥꯟꯅꯁꯤꯁꯨ ꯈꯣꯡ ꯂꯥꯏ ꯅꯨꯡꯉꯥꯏꯇꯕꯅꯦꯕ ꯈꯣꯡꯒꯤ ꯅꯤꯡꯖꯣꯟ ꯍꯥꯏꯗꯣꯏꯔꯣ ꯄꯥꯔ ꯅꯨꯡꯉꯥꯏꯇꯕ ꯑꯗꯣ ꯉꯁꯤ ꯁꯨꯝ ꯀꯨꯏꯅ ꯁꯥꯡꯅ ꯐꯝꯕꯗꯨꯗ ꯑꯃꯨꯛ ꯁꯨꯝ ꯐꯝꯖꯤꯜꯂꯀꯥꯟ ꯅꯝꯊꯔꯛꯄꯒꯤꯅꯀꯥꯟꯗ ꯁꯨꯝ ꯅꯨꯡꯉꯥꯏꯇꯕ ꯍꯥꯏꯇꯥꯥꯔꯦ ꯉꯔꯥꯡꯗꯩꯗꯤ ꯀꯩ ꯀꯩ ꯀꯩꯅꯣꯗꯤ ꯁꯥꯖꯦꯜꯗꯤ ꯇꯧꯕꯅꯦ ꯑꯗꯣ ꯉꯁꯤꯅ ꯍꯦꯟꯅ ꯅꯨꯡꯉꯥꯏꯇꯕ ꯇꯧꯕꯩꯅꯦ
ꯑꯣ ꯑꯗꯨꯗꯣ ꯍꯤ ꯅꯨꯃꯣꯡꯕꯁꯤꯁꯨ ꯑꯗꯨꯝ ꯈ꯭ꯋꯥꯡ ꯅꯥꯕ ꯀꯩꯗꯧꯕꯁꯦ ꯈꯤꯇꯪꯗꯤ ꯊꯤꯟꯗꯣꯛꯄꯁꯨ ꯌꯥꯎꯕꯅꯦ ꯑꯗꯨꯒꯤ ꯑꯣꯏꯔꯝꯕꯁꯨ ꯌꯥꯏ ꯍꯥꯟꯅꯗꯒꯤ ꯁꯨꯝ ꯇꯦꯛ ꯇꯦꯛ ꯉꯥꯔꯒ ꯂꯩꯕꯅꯤꯅꯅꯦ ꯉꯥꯏꯍꯥꯛ ꯐꯔꯨꯔꯁꯨ ꯅꯤꯡꯊꯤ ꯅꯨꯣꯡꯃꯗ ꯑꯃꯨꯛ ꯈꯤꯇꯪ ꯐꯨꯗꯣꯛꯄ ꯌꯥꯎꯕꯅꯦ ꯑꯗꯨꯃꯥꯏꯅ ꯇꯧꯕꯗ ꯑꯣꯏꯔꯝꯕꯁꯨ ꯌꯥꯏꯑ ꯅꯪ ꯇꯧꯔꯤꯗꯣ ꯑꯗꯨꯗ ꯍꯤꯗꯥꯛꯀꯨꯝꯕ ꯆꯥꯗꯕ꯭ꯔꯣ ꯀꯃꯥꯏꯅ ꯇꯧꯒꯦ
ꯁꯤꯇ ꯛꯇꯤ ꯆꯥꯗꯦ ꯀꯩꯀꯩ ꯊꯣꯃꯒ ꯌꯦꯡꯕꯅꯦꯕ ꯕꯥꯝ ꯅꯨꯡ ꯇꯩꯔꯒ ꯍꯥꯏꯗꯣꯏꯔꯥ ꯃꯣꯏꯒꯤ ꯑꯌꯨꯚꯦꯗꯤꯛꯁ ꯑꯗꯨꯒ ꯀꯩꯀꯥ ꯍꯥꯏꯗꯤ ꯀꯛ ꯀꯛꯅ ꯁꯥꯁ ꯇꯧꯔꯒ ꯅꯠꯇ꯭ꯔꯒ ꯊꯣꯏꯗꯤꯡ ꯊꯥꯎ ꯑꯁꯦꯡꯕꯗꯣ ꯊꯨꯝ ꯈꯤꯇꯪ ꯍꯥꯞꯄ ꯑꯩꯈꯣꯏ ꯇꯧꯋꯤꯗꯅ ꯍꯤꯡ
ꯑꯣ ꯑꯗꯨ ꯐꯔꯦ ꯑꯗꯨꯅ ꯍꯣꯏ ꯑꯗꯨꯃꯥꯏꯅ ꯇꯧꯔꯒ ꯌꯦꯡꯒꯦ ꯌꯦꯡꯉꯣ ꯅꯥꯔꯒ ꯂꯩꯕꯗꯨꯗꯤ ꯅꯨꯡꯉꯥꯏꯇꯕꯅꯦ ꯑꯗꯨꯅ ꯌꯦꯡꯉꯣ ꯑꯗꯨꯃꯥꯏꯅ ꯀꯩ ꯀꯩꯅꯣ ꯇꯩꯔꯒ ꯐꯠꯇ ꯐꯠꯇ ꯅꯠꯇ꯭ꯔꯒꯅ ꯑꯗꯨꯝ ꯀꯩꯅꯣꯒꯨꯝꯕ ꯖꯦꯔꯣꯗꯣꯔ ꯑꯦꯝ ꯑꯥꯔꯒꯨꯝꯕ ꯑꯃ ꯆꯥꯔꯒ ꯌꯦꯡꯒꯦꯁꯨ ꯌꯦꯡꯉꯨ ꯌꯥꯝ ꯅꯥꯔꯒꯅ ꯍꯥꯏꯗꯤ ꯐꯕ꯭ꯔꯥ ꯑꯗꯣ ꯋꯦꯗ ꯁꯨꯝ ꯑꯇꯣꯞ ꯑꯇꯣꯞꯄꯁꯨ ꯌꯦꯡꯕ ꯌꯥꯏꯗꯅ ꯑꯗꯣ ꯀꯔꯤ ꯌꯦꯟꯁꯥꯡ ꯆꯥꯔꯒꯦ ꯅꯣꯏꯒꯤꯗꯤ ꯀꯩ ꯀꯩ ꯃꯊꯦꯜ ꯇꯧꯒꯦꯉꯁꯤ ꯁꯤꯕꯣ
ꯉꯁꯤꯗꯤ ꯑꯩꯈꯣꯏ ꯍꯋꯥꯏ ꯊꯣꯡꯉꯦ ꯑꯩꯗꯤ ꯉꯁꯤ ꯃꯤꯔꯥꯃꯤꯁ ꯑꯣꯏꯅ ꯅꯨꯃꯤꯠ ꯇꯥꯕꯅꯤꯅ ꯑꯩꯗꯤ ꯍꯋꯥꯏ ꯊꯣꯡꯉꯦ ꯑꯗꯨꯒ ꯆꯝꯐꯨꯠ ꯇꯔꯨꯄꯣꯠ ꯆꯝꯐꯨꯠ ꯑꯃ ꯐꯨꯠꯂꯝꯃꯦ ꯑꯗꯒꯤ ꯃꯪꯒ꯭ꯔꯥꯁꯨ ꯃꯪꯒ꯭ꯔꯥ ꯉꯔꯥꯡꯗꯒꯤꯩꯁꯨ ꯀꯩꯅꯣ ꯉꯔꯥꯡꯗꯒꯤ ꯑꯗꯨꯝ ꯉꯥꯟꯕꯅꯤꯅ ꯉꯁꯤꯁꯨ ꯉꯥꯟ ꯂꯩꯔꯝꯃꯦ ꯃꯪꯥ ꯀꯟꯅꯗꯤ ꯊꯨꯝꯗꯦ ꯑꯩꯈꯣꯏ ꯁꯝꯇꯛꯇꯤ ꯑꯣꯏ ꯑꯊꯨꯝꯕꯤ ꯃꯪꯒ꯭ꯔꯥꯗꯨ ꯅꯠꯇꯦꯕ ꯃꯆꯨꯗꯣ ꯑꯩꯈꯣꯏꯒꯤ ꯉꯥꯡꯁꯨ ꯑꯩꯈꯣꯏ ꯃꯅꯨꯡꯗ ꯉꯥꯡꯉꯤꯗꯅ ꯅꯠꯇ꯭ꯔꯒ ꯃꯪꯒ꯭ꯔꯥ ꯈꯤꯇꯪ ꯑꯗꯨꯃꯥꯏꯅꯁꯨ ꯇꯧꯗꯕ ꯃꯪꯒ꯭ꯔꯥ ꯃꯆꯨꯗꯣ ꯑꯩꯈꯣꯏꯒꯤ ꯃꯆ ꯍꯥꯏꯅꯤ
ꯍ ꯑꯗꯨ ꯀꯩꯅꯣ ꯇꯧꯗꯦꯅꯦ ꯍꯣꯏ ꯃꯪꯒ꯭ꯔꯥ ꯈꯤꯇꯪ ꯆꯝꯕ ꯃꯪꯒ꯭ꯔꯥ ꯑꯣꯏꯔꯝꯕꯁꯨ ꯌꯥꯏ ꯑꯗꯣ ꯁꯣꯝꯒꯤ ꯃꯤꯔꯥꯃꯤꯛꯁꯤꯕꯨ ꯊꯥꯏꯅꯗꯤ ꯌꯨꯝꯁꯀꯩꯁꯥ ꯅꯨꯃꯤꯠꯇ ꯑꯣꯏꯍꯧꯒꯨꯝ ꯇꯧꯕꯅꯦ ꯑꯗꯣ ꯉꯁꯤꯁꯦ ꯌꯨꯝꯆꯀꯩꯁꯥ ꯅꯨꯃꯤꯠꯂꯣ ꯑꯩ ꯀꯥꯎꯔꯦ ꯑꯣ ꯃꯁꯤ ꯆꯨꯝꯃꯤꯅꯦ ꯉꯁꯤ ꯌꯨꯝꯆꯀꯩꯁꯟꯅꯅꯤ ꯑꯩꯗꯤ ꯉꯁꯤꯁꯦ ꯅꯣꯡꯃꯥꯏꯖꯤꯡꯒꯤ ꯋꯥꯈꯜꯗ ꯈꯜꯂꯨꯔꯦ ꯑꯩꯅ ꯁꯣꯏꯕ ꯉꯥꯛꯇ ꯉꯥꯛꯅꯤ ꯑꯗꯣ ꯍꯧꯖꯤꯛꯁꯦ ꯑꯗꯨꯝ ꯄꯣꯊꯥꯔꯗꯣꯏꯔꯣ ꯉꯁꯤꯗꯤ ꯐꯃꯨꯡꯗ ꯍꯛꯆꯥꯡꯁꯨ ꯉꯝꯗꯕꯅꯤꯅ ꯀꯃꯥꯏꯅ ꯇꯧꯗꯣꯏꯒꯦ
ꯎꯝ ꯉꯁꯤ ꯈꯤꯇꯪ ꯉꯟꯅꯗꯤ ꯄꯣꯊꯥꯒꯦꯗꯤ ꯈꯜꯂꯝꯕꯅꯦꯕ ꯍꯥꯏꯗꯤ ꯈꯣꯡꯁꯤ ꯈꯤꯇꯪ ꯆꯤꯡꯒꯨꯝ ꯂꯥꯛꯀꯨꯝ ꯁꯨꯝ ꯇꯧꯕꯁꯤꯗ ꯑꯗꯣ ꯀꯩꯀꯩ ꯊꯣꯝꯃꯒꯗꯤ ꯑꯃꯨꯛ ꯉꯥꯏꯍꯥꯛꯇꯪꯗꯤ ꯊꯦꯡꯗꯣꯛꯈꯤꯗꯧꯗꯤ ꯃꯥꯜꯂꯦ ꯅꯪ ꯉꯁꯤ ꯀꯃꯥꯏꯅ ꯇꯧꯔꯕ ꯉꯁꯤ ꯀꯥꯏ ꯀꯥꯏ ꯆꯠꯇ ꯈꯣꯠꯇ ꯇꯧꯗ꯭ꯔꯕ
ꯁꯖꯦ ꯉꯁꯤꯁꯦ ꯉꯁꯤꯁꯦ ꯑꯗꯨꯝ ꯄꯣꯠ ꯆꯩꯩ ꯈꯔ ꯂꯩꯒꯦꯅ ꯅꯍꯥꯟ ꯑꯩꯈꯣꯏꯅ ꯆꯠꯂꯨꯕ ꯕꯤꯁꯥꯂꯣ ꯑꯁꯤ ꯈꯤꯇꯪ ꯉꯟꯅ ꯆꯠꯂꯦ ꯆꯠꯂꯒ ꯄꯣꯠ ꯆꯩꯩ ꯈꯔ ꯂꯩꯔꯛꯑꯦ ꯁꯔꯞꯀꯨꯝꯕ ꯑꯗꯒꯤ ꯇꯣꯏꯂꯦꯠ ꯁꯦꯡꯅꯕ ꯃꯍꯤ ꯑꯗꯒꯤ ꯋꯥꯏ ꯇꯩꯅꯕ ꯃꯍꯤ ꯑꯗꯒꯤ ꯀꯩꯅꯣ ꯈꯣꯍꯤ ꯑꯩꯈꯣꯏꯗꯣ ꯑꯌꯨꯛꯇ ꯁꯨꯝ ꯏꯁꯤꯡ ꯑꯁꯥꯕ ꯂꯨꯝꯕꯨ ꯂꯨꯝꯕꯨ ꯁꯥꯕꯗꯨꯅꯦ ꯑꯗꯨꯒ ꯁꯤꯡ ꯍꯣꯏ ꯆꯅꯝ ꯈꯔ ꯇꯧꯔꯒ ꯈꯨꯍꯤ ꯈꯔ ꯇꯧꯔꯒ ꯍꯦꯛꯇ ꯊꯛꯑꯦꯕ ꯑꯌꯨꯛꯇ ꯁꯨꯝ ꯑꯗꯨꯒꯤ ꯈꯨꯍꯤꯗꯨꯁꯨ ꯂꯣꯏꯊꯣꯛꯈꯤꯕ ꯅꯍꯥꯟꯗꯒꯤ ꯇꯦꯡꯉꯒ ꯑꯣꯏꯅ ꯇꯧꯔꯕ ꯉꯔꯥꯡꯅꯍꯟꯗꯣꯛꯑꯗ ꯃꯁꯤ ꯈꯤꯇꯪꯁꯨ ꯉ ꯉꯂꯕ ꯅꯤꯅꯅ ꯏꯃꯥꯟꯅꯕ ꯑꯃꯁꯨ ꯃꯥꯁꯨ ꯄꯣꯠ ꯆꯩ ꯂꯩꯅꯤꯡꯉꯦ ꯆꯠꯀꯗꯕ ꯂꯩꯕ꯭ꯔꯅ ꯇꯥꯟꯅ ꯆꯥꯟꯅꯅ ꯍꯪꯉꯛꯄ ꯑꯗꯨꯗꯤ ꯍꯣꯏ ꯐꯔꯦ ꯑꯗꯨꯗꯤ ꯑꯩꯁꯨ ꯆꯠꯀꯦ ꯈꯜꯂꯝꯕꯅꯦ ꯅꯍꯥꯟꯁꯨ ꯆꯠꯂꯨꯕꯅꯦ ꯑꯗꯨ ꯊꯦꯡꯃꯟꯗꯅ ꯆꯪꯕ ꯌꯥꯗ꯭ꯔꯦꯅ ꯆꯪꯉꯛꯇ꯭ꯔꯦ ꯑꯗꯨꯗꯤ ꯅꯪꯁꯨ ꯆꯠꯅꯤꯡꯉꯒꯗꯤ ꯆꯠꯂꯁꯦꯅ ꯑꯗꯨꯃꯥꯏꯅ ꯇꯧꯔꯒ ꯆꯠꯂꯦ ꯑꯗꯣ ꯍꯧꯖꯤꯛ ꯃꯣꯏ ꯄꯣꯠ ꯆꯩ ꯀꯩꯁꯨ ꯌꯥꯝ ꯍꯥꯏꯕꯗꯤ ꯍꯥꯡꯉꯒ ꯂꯣꯏ ꯂꯩꯍꯧꯋꯤꯗ ꯄꯣꯠ ꯆꯩꯩ ꯂꯥꯛꯇꯕ ꯃꯥꯜꯂꯦꯕꯀꯣ ꯑꯗꯨꯒꯤ ꯑꯗꯨꯝ ꯄꯣꯠ ꯆꯩꯩ ꯊꯟꯕꯗꯣ ꯑꯣꯏꯍꯧꯗꯦ ꯌꯥꯝ ꯍꯥꯡꯍꯧꯋꯦ ꯑꯗꯣ ꯅꯪ ꯅꯪꯗꯤ ꯀꯔꯤ ꯀꯔꯤ ꯂꯩꯅꯤꯡꯕ ꯂꯩꯕꯅꯣ ꯍꯧꯖꯤꯛꯄꯨ ꯅꯍꯥꯟ ꯅꯠꯇ꯭ꯔ ꯀꯩꯝ ꯆꯠꯇꯕ꯭ꯔꯥ ꯑꯩꯒꯤ ꯑꯗꯨꯝ ꯆꯠꯃꯤꯟꯅꯔꯨꯕ꯭ꯔꯥ ꯀꯃꯥꯏꯅ ꯇꯧꯒꯦ ꯅꯍꯥꯟ ꯆꯠꯄꯗꯨꯕ
ꯄꯣꯠ ꯕꯗꯥꯝꯒ ꯀꯥꯖꯨꯒꯗꯤ ꯌꯦꯡꯒꯦ ꯇꯧꯕꯅꯦꯕ ꯑꯗꯩ ꯀꯩꯅꯣꯗꯨꯒ ꯕꯗꯥꯝꯅꯦ ꯀꯥꯖꯨꯅꯦ ꯑꯗꯒꯤ ꯃꯈꯅꯥ ꯃꯈꯅꯥ ꯍꯥꯏꯗꯨꯔꯥ ꯃꯈꯅꯥꯗ ꯌꯥꯔꯦ ꯀꯩꯅꯣ ꯍꯣꯏ ꯕꯗꯥꯝ ꯀꯥꯖꯨ ꯑꯗꯒꯤ ꯑꯩꯈꯣꯏꯒꯤ ꯃꯥꯏ ꯇꯩꯊꯣꯛꯅꯕ ꯑꯃ ꯀꯩꯅꯣꯗꯣ ꯑꯗꯨꯝ ꯑꯗꯨꯒ ꯍꯨꯋꯤꯠ ꯋꯥꯏꯠ ꯍꯥꯏꯕ ꯑꯃ ꯃꯥꯏ ꯇꯊꯣꯛꯅꯕ ꯑꯃ ꯑꯗꯨ ꯃꯒꯥ ꯑꯗꯒꯤ ꯑꯩꯅ ꯀꯔꯤꯅꯣ ꯌꯦꯡꯉꯦ ꯈꯜꯂꯝꯃꯤꯁꯦ ꯍꯣꯏ ꯄꯣꯠ ꯑꯃꯅꯤ ꯍꯥꯏꯇꯥꯔꯦ ꯑꯗꯨ ꯐꯖꯅ ꯅꯤꯡꯁꯤꯡ ꯊꯣꯛꯇ꯭ꯔꯦ ꯍꯣꯏ ꯀꯩꯅꯣꯁꯤꯒ ꯅꯪꯅ ꯍꯧꯖꯤꯛ ꯕꯥꯊꯔꯨꯝ ꯁꯦꯡꯅꯉꯥꯏ ꯍꯤꯗꯥꯛ ꯃꯍꯤ ꯈꯔ ꯌꯥꯎꯔꯛꯏ ꯍꯥꯏꯕ꯭ꯔꯥ ꯑꯗꯨ ꯃꯗꯨꯒ
ꯑꯣ ꯑꯗꯨꯗꯤ ꯍꯣꯏ ꯑꯗꯨ ꯀꯩꯅꯣꯒꯨꯝꯕꯗꯤ ꯌꯥꯎꯍꯧꯗꯦꯕꯀꯣ ꯑꯩ ꯁꯥꯄꯣꯟ ꯈꯔꯁꯨ ꯂꯩꯒꯦ ꯇꯧꯕꯅꯦ ꯁꯥꯄꯣꯟ ꯌꯥꯎꯍꯧꯗꯦꯕꯀꯣ ꯑꯗꯒꯤ ꯀꯝꯐꯣꯔꯠ ꯂꯩꯒꯦ ꯇꯧꯕꯅꯦ ꯀꯝꯐꯣꯔꯠꯁꯨ ꯌꯥꯎꯔꯝꯗ꯭ꯔꯦ ꯑꯗꯨꯒ ꯋꯦꯠ ꯋꯥꯏꯐꯇꯨꯁꯨ ꯑꯃꯈꯛꯇꯪ ꯃꯈꯜ ꯑꯃꯈꯛꯇꯪ ꯂꯩꯍꯧꯋꯦ ꯑꯉꯥꯡꯒꯤ ꯋꯦꯠ ꯋꯥꯏꯞꯁꯇꯣ ꯂꯩꯍꯧꯗ꯭ꯔꯦ ꯑꯃ ꯑꯦꯂꯣꯚꯦꯔꯥꯒꯤꯔ ꯅꯤꯝꯒꯤ ꯑꯣꯏ ꯃꯥꯜꯂꯦ ꯑꯗꯨꯒꯨꯝꯕ ꯑꯃꯈꯛꯇꯪ ꯂꯩꯍꯧꯋꯦ ꯋꯦꯠ ꯋꯥꯏꯞꯁꯇꯨꯀꯣ ꯑꯗꯨꯒ ꯄꯣꯠ ꯆꯩꯁꯦ ꯑꯗꯨꯝ ꯈꯔ ꯈꯔ ꯂꯣꯏꯅ ꯍꯥꯡꯍꯧꯋꯦ ꯍꯥꯏꯇꯥꯔꯦ ꯀꯩꯅꯣꯒꯨꯝꯕ ꯁꯨꯝ ꯗ ꯂꯩꯍꯧꯗꯦꯕꯀꯣ ꯑꯩꯈꯣꯏꯒꯤ ꯈꯪꯗꯦ ꯑꯗꯣ ꯅꯪꯒꯤ ꯈꯥꯖꯨ ꯀꯩꯀꯥꯗꯨꯕꯨꯗꯤ ꯑꯗꯨꯋꯥꯏꯒꯤ ꯃꯍꯩ ꯃꯔꯨ ꯀꯩꯀꯥ ꯌꯣꯟꯐꯝ ꯑꯗꯨꯋꯥꯏꯗꯕꯨꯗꯤ ꯌꯥꯝ ꯀꯟꯅ ꯍꯥꯡꯍꯧꯕꯗꯤ ꯑꯣꯏꯍꯧꯗꯦ ꯑꯩꯁꯨ ꯌꯦꯡꯕꯗꯤ ꯌꯦꯡꯉꯝꯗꯦꯀꯣ ꯑꯗꯨꯔꯒꯁꯨ ꯂꯩꯔꯝꯒꯗꯕꯗꯤ ꯃꯥꯜꯂꯦ ꯑꯗꯨꯒꯨꯝꯕꯗꯨꯕꯨꯗꯤ ꯑꯗꯨꯒ ꯑꯗꯨꯝ ꯍꯥꯡꯍꯧꯔꯤꯁꯦ ꯀꯣꯜ ꯂꯤꯛ ꯌꯣꯟꯕ ꯑꯗꯨꯋꯥꯏꯒꯤ ꯄꯣꯠ ꯆꯩꯩ ꯌꯥꯝ ꯍꯥꯡꯍꯧꯔꯦ ꯑꯗꯒꯤ ꯍꯧꯖꯤꯛꯀꯤ ꯀꯩ ꯍꯥꯏꯅꯤ ꯁꯥꯄꯣꯟꯒꯨꯝꯕ ꯀꯩꯀꯥ ꯁꯔꯞꯁꯨ ꯃꯈꯜ ꯑꯃꯗ ꯍꯦꯟꯅ ꯂꯩꯍꯧꯗ꯭ꯔꯦꯕꯀꯣ ꯑꯗꯨꯒ ꯄꯦꯛꯀꯦꯠꯁꯤꯁꯨ ꯃꯣꯏ ꯀꯦꯖꯤ ꯑꯃꯗꯣ ꯑꯗꯨꯗ ꯍꯦꯟꯅ ꯂꯩꯍꯧꯗ꯭ꯔꯦ ꯄꯣꯠ ꯆꯩꯗꯤ ꯌꯥꯝ ꯍꯥꯡꯍꯧꯔꯦꯗ ꯑꯗꯣ ꯉꯁꯤꯁꯤ ꯏꯁꯥꯁꯨ ꯅꯨꯡꯉꯥꯏꯇꯕꯅꯤꯅ ꯑꯗꯒꯤ ꯀꯩꯅꯣꯁꯨ ꯃꯤꯔꯥꯃꯤꯛꯁꯨ ꯇꯥꯔꯕꯅꯤꯅ ꯆꯥꯕ ꯊꯛꯄꯗꯤ ꯀꯩ ꯇꯧꯔꯨꯗ꯭ꯔꯕꯣ ꯀꯃꯥꯏꯅ ꯇꯧꯒꯦ
ꯃꯤꯔꯥꯃꯤꯁ ꯈꯛꯇ ꯀꯩꯅꯣ ꯇꯧꯕꯅꯦ ꯑꯗꯨꯛ ꯅꯠꯇꯦꯗ ꯏꯁꯥ ꯅꯥꯏ ꯍꯥꯏꯗꯤ ꯁꯤꯒꯤ ꯈꯣꯡ ꯅꯤꯡꯖꯣꯝ ꯃꯄꯥꯁꯤ ꯈꯤꯇꯪ ꯀꯩꯅꯣ ꯅꯨꯡꯉꯥꯏꯇꯦ ꯍꯥꯏꯕ ꯈꯛ ꯆꯥꯕ ꯊꯛꯄꯗꯤ ꯑꯗꯨꯝ ꯃꯤꯔꯥꯃꯤꯁ ꯑꯣꯏꯕ ꯅꯨꯃꯤꯠꯅꯦꯅ ꯑꯗꯨꯝ ꯀꯔꯤꯝꯇꯗꯤ ꯈꯟꯗꯕ ꯍꯥꯟꯗ ꯀꯨꯏꯔꯦꯅ ꯑꯩꯁꯨ ꯀꯩꯅꯣ ꯇꯧꯕ ꯀꯩꯅꯣ ꯇꯧꯕꯁꯦ ꯈꯤꯇꯪꯗꯤ ꯆꯍꯤ ꯑꯃ ꯃꯈꯥꯏ ꯐꯥꯒꯗꯣꯔꯦ ꯍꯥꯏꯅꯤ ꯍꯤꯡꯊꯣꯛꯇ꯭ꯔꯦ ꯐꯖꯅ ꯑꯩꯁꯨ ꯈꯤꯇꯪꯗꯤ ꯀꯨꯏꯔꯕꯅꯦꯕ ꯁꯨꯃꯥꯏꯅ ꯆꯠꯈꯤꯕꯁꯦ ꯑꯗꯨꯅ ꯍꯣꯏ ꯑꯗꯨꯝꯕ ꯆ ꯍꯥꯏꯗꯤ ꯈꯥꯏꯗꯣꯛ ꯈꯥꯏꯖꯤꯟꯗꯤ ꯂꯩꯇꯦ ꯁꯤ ꯆꯥꯅꯤ ꯁꯤ ꯆꯥꯔꯣꯏ ꯍꯥꯏꯕ ꯁꯨꯝ ꯈꯣꯡꯁꯦ ꯈꯤꯇꯪ ꯆꯤꯟꯇꯛ ꯇꯧꯕꯁꯤꯗ ꯑꯦ ꯅꯪ ꯄꯣꯠꯁꯤ ꯌꯥꯝ ꯂꯩꯇꯦ ꯂꯩꯍꯧꯗꯦ ꯍꯥꯏꯁꯦ ꯃꯣꯏ ꯌꯥꯝ ꯍꯥꯡꯍꯧꯕ꯭ꯔꯥ ꯃꯈꯥꯒꯤ ꯀꯩꯅꯣꯒꯁꯤꯁꯨ ꯍꯥꯡꯍꯧꯕ꯭ꯔꯥ ꯀꯔꯤ ꯑꯩꯈꯣꯏꯒꯤ ꯂꯥꯏꯔꯤꯛ ꯃꯐꯝꯒꯗꯣ ꯑꯗꯒꯤ ꯑꯩꯈꯣꯏ ꯑꯆꯥꯄꯣꯠ ꯃꯐꯝ
ꯎꯝ ꯍꯥꯟꯅꯗꯤ ꯃꯣꯏꯒꯤ ꯑꯗꯨꯝ ꯑꯩꯈꯣꯏꯒꯤ ꯊꯥꯛ ꯊꯥꯛ ꯀꯥꯈꯠꯄꯁꯦ ꯑꯆꯥꯄꯣꯠ ꯑꯗꯒꯤ ꯆꯤꯞꯁꯀꯨꯝꯕ ꯑꯗꯩ ꯑꯇꯣꯞ ꯑꯇꯣꯞꯄ ꯄꯣꯠ ꯆꯩꯩꯅ ꯄꯤꯛ ꯊꯜꯂꯤꯗꯅꯀꯣ ꯃꯤ ꯆꯠꯐꯝꯁꯦ ꯊꯣꯏꯅꯕꯨ ꯂꯩꯕꯨ ꯂꯩꯇꯕꯅꯦꯕ ꯃꯣꯝꯄꯥꯛꯀꯨꯝꯕ ꯀꯩꯒꯨꯝꯕꯁꯨ ꯃꯌꯥꯝ ꯂꯩꯁꯟꯕꯒꯤ ꯍꯧꯖꯤꯛꯇꯤ ꯅꯪ ꯃꯣꯏꯒꯤ ꯊꯥꯛ ꯊꯥꯛ ꯀꯥꯐꯝꯗꯣ ꯄꯨꯂꯞ ꯁꯤꯠ ꯅꯥꯟꯕꯒ ꯆꯞ ꯃꯥꯟꯅꯔꯦ ꯆꯣꯀꯣ ꯄꯥꯏꯒꯤ ꯇꯥꯏꯞꯇ ꯈꯔꯗꯤ ꯂꯩꯍꯧꯋꯦ ꯑꯗꯨꯒ ꯍꯣꯏ ꯆꯤꯞꯁꯀꯨꯝꯕꯁꯨ ꯈꯔꯗꯤꯗꯤ ꯂꯩꯍꯧꯋꯦꯕꯀꯣ ꯑꯗꯨ ꯑꯣꯏꯔꯒꯁꯨ ꯍꯥꯟꯅꯗꯤ ꯌꯥꯝ ꯆꯤꯟꯕꯗꯣ ꯑꯗꯨꯃꯥꯏꯅ ꯑꯣꯏꯍꯧꯗ꯭ꯔꯦꯕ ꯃꯦꯇ꯭ꯔꯦꯁ ꯀꯨꯝꯕꯗꯤ ꯑꯃ ꯊ ꯂꯩꯍꯧꯗ꯭ꯔꯦ ꯍꯧꯖꯤꯛ ꯎꯝ ꯆꯠꯐꯝꯗꯣ ꯏꯍꯥꯡ ꯍꯥꯡꯉꯦ ꯑꯗꯨꯅꯤ ꯏꯀꯣꯛ ꯀꯣꯛꯄꯗꯧꯅ ꯇꯧꯔꯦꯕ ꯃꯣꯏꯒꯤ ꯏꯁꯇꯦꯔꯀꯦꯁ ꯀꯥꯐꯝꯒꯗꯣ ꯑꯗꯒꯤ ꯐꯤꯔꯣꯟꯒꯤ ꯁꯦꯛꯁꯟꯗꯗꯤ ꯈꯔ ꯈꯔꯗꯤ ꯂꯩꯍꯧꯋꯦ ꯑꯗꯨ ꯑꯣꯏꯔꯒꯁꯨ ꯑꯗꯨꯁꯨ ꯑꯗꯨꯝ ꯍꯥꯡꯉꯦ ꯑꯗꯨꯒ ꯂꯥꯏꯔꯤꯛ ꯌꯣꯟꯐꯝ ꯑꯗꯨꯃꯗꯤ ꯑꯩ ꯑꯦꯛꯖꯦꯛꯂꯤ ꯆꯪꯉꯝꯗ꯭ꯔꯕꯅꯤꯅ ꯎꯗ꯭ꯔꯦꯕꯀꯣ ꯑꯗꯨꯒ ꯌꯥꯝ ꯀꯟꯅ ꯍꯥꯡꯍꯧꯔꯤꯁꯦ ꯑꯥ ꯃꯊꯛꯀꯤ ꯑꯗꯨꯝ ꯅꯨꯡꯇꯤꯒꯤ ꯁꯤꯖꯤꯟꯅꯕ ꯍꯋꯥꯏ ꯆꯦꯡꯋꯥꯏ ꯑꯗꯒꯤ ꯁꯥꯄꯣꯟ ꯁꯔꯞ ꯁꯥꯄꯣꯟ ꯁꯨꯝꯕ ꯄꯣꯠꯆꯩ ꯃꯈꯩꯗꯣ ꯀꯣꯜ ꯂꯤꯛ ꯀꯩꯀꯥ ꯌꯣꯟꯐꯝꯝ ꯕꯥ ꯍꯥꯏꯗꯣ ꯀꯣꯜ ꯂꯤꯛ ꯌꯣꯟꯕꯒꯗ ꯑꯗꯣ ꯌꯥꯝ ꯍꯥꯡꯍꯧꯋꯦ ꯀꯣꯟꯒꯨꯝꯕ ꯌꯣꯟꯕ ꯃꯐꯝꯗꯗꯤꯅ ꯍꯥꯏꯗꯤ ꯀꯩꯁꯨ ꯂꯩ ꯇꯕꯒ ꯆꯞ ꯃꯥꯟꯅꯍꯧꯔꯦꯕ ꯑꯗꯒꯤ ꯈꯨꯃꯨꯛ ꯌꯣꯟꯕ ꯁꯦꯟꯗꯟꯒꯗꯤ ꯑꯝꯇ ꯂꯩꯍꯧꯗ꯭ꯔꯦ ꯁꯦꯟꯗꯟꯒꯨꯝꯕꯗ ꯅꯨꯄꯥꯒꯤ ꯈꯔꯗꯤ ꯂꯩꯍꯧꯑꯦ ꯅꯨꯄꯤꯒꯤ ꯁꯣꯝ ꯁꯥꯏꯠꯇꯒ ꯂꯩꯔꯝꯕꯗꯣ ꯑꯝꯇ ꯂꯩꯍꯧꯗ꯭ꯔꯦꯕꯀꯣ ꯑꯗꯨꯃꯥꯏ ꯇꯧꯗꯅ ꯄꯣꯠ ꯆꯩꯗꯣ ꯑꯗꯨꯝ ꯈꯔ ꯈꯔ ꯂꯣꯏꯅ ꯍꯥꯡꯍꯧꯋꯦ ꯑꯅꯝꯕꯅꯗꯤ
ꯑꯣꯏ ꯑꯗꯨꯏ ꯀꯣꯟ ꯂꯩ ꯀꯩꯅꯣ ꯑꯃ ꯃꯄꯥꯗꯣꯏꯁꯨ ꯑꯩꯅ ꯇꯤꯡꯒꯣꯠ ꯑꯃꯅꯦ ꯅꯤꯡꯁꯤꯡꯉꯦ ꯍꯧꯖꯤꯛ ꯇꯤꯡꯒꯣꯠ ꯑꯃꯒ ꯑꯩꯈꯣꯏ ꯑꯗꯒꯤ ꯏꯟꯁꯥꯡ ꯑꯩ ꯀꯩꯅꯣ ꯆꯥꯛ ꯍꯥꯞꯅꯉꯥꯏꯗꯤ ꯂꯩꯕ ꯑꯗꯣ ꯏꯟꯁꯥꯡꯁꯦ ꯑꯩ ꯀꯦꯟ ꯑꯆꯧꯕꯗ ꯍꯦꯛꯇ ꯄꯨꯏꯌꯦꯕ ꯍꯥꯏꯗꯤ ꯍꯩꯗꯣꯛ ꯑꯩ ꯇꯤꯐꯤꯟꯕꯨꯗꯤ ꯌꯦꯡꯉꯝꯕꯅꯦꯕ ꯑꯈꯣꯏ ꯀꯥꯈꯟ ꯀꯥꯈꯟ ꯅꯥꯏꯕꯤꯗꯣ ꯑꯗꯨꯗꯣ ꯃꯣꯏꯗꯤ ꯄꯤꯛꯍꯧꯕ ꯑꯗꯨꯅ ꯑꯩꯅ ꯁꯨꯝ ꯍꯪꯕꯅꯦꯗ ꯑꯦ ꯑꯅꯧꯕ ꯂꯥꯛꯄꯕꯨꯗ ꯑꯗꯨ ꯅꯪ ꯍꯥꯡꯉꯝꯃꯦꯅ ꯐꯖꯅ ꯍꯥꯡꯉꯝꯕꯅꯤ ꯑ ꯇꯤꯐꯤꯟ ꯃꯆꯥ ꯑꯃꯗꯤ ꯌꯦꯟꯁꯥꯡ ꯍꯥꯞꯅꯉꯥꯏ ꯈꯤꯇꯪ ꯁꯥꯡꯇꯛ ꯇꯧꯔꯁꯨ ꯑꯩꯅ ꯂꯩꯒꯦ ꯁꯨꯝ ꯈꯜꯂꯝꯕꯩ ꯍꯪꯕꯅꯤꯒ
ꯎꯝ ꯇꯤꯐꯤꯟꯒꯨꯝꯕꯗꯣ ꯀꯩꯁꯨ ꯎꯔꯛꯇꯦꯗ ꯂꯩ ꯈꯗꯦ ꯀꯣꯟ ꯈꯗꯤ ꯂꯩꯗꯤ ꯂꯩꯍꯧꯋꯦꯕ ꯑꯗꯨꯔꯒꯁꯨ ꯃꯈꯟ ꯃꯈꯜ ꯌꯥꯝ ꯍꯥꯡꯍꯧꯔꯦ ꯇꯤꯐꯤꯟ ꯀꯥ ꯑꯣꯏꯅ ꯀꯩꯀꯥ ꯑꯣꯏꯅꯒꯁꯨ ꯐꯖꯅꯅꯕꯨ ꯎꯔꯛꯇꯦꯗ ꯂꯩꯔꯝꯕꯕꯨꯗꯤ ꯌꯥꯏꯀꯣ ꯎꯔꯛꯇꯕꯗꯤ ꯑꯣꯏꯔꯝꯕꯁꯨ ꯌꯥꯏ ꯑꯗꯨ ꯑꯣꯏꯔꯁꯨ ꯄꯣꯠ ꯆꯩ ꯌꯥꯝ ꯁꯨꯕꯗꯤ ꯑꯣꯏꯍꯧꯗ꯭ꯔꯦꯕꯀꯣ ꯍꯧꯖꯤꯛꯁꯦ ꯃꯣꯏꯒꯤ ꯑꯗꯨꯝ ꯃꯣꯏꯒꯤ ꯆꯦꯝꯕꯔ ꯃꯈꯩꯗ ꯂꯣꯏꯅ ꯍꯥꯡꯉ ꯍꯥꯡꯉꯒ ꯂꯩꯍꯧꯋꯦ ꯑꯅꯝꯕꯅ ꯀꯣ ꯂꯤꯛꯀꯤ ꯁꯦꯛꯁꯟꯗꯣ ꯑꯗꯨꯅ ꯍꯦꯟꯅ ꯌꯥꯝ ꯍꯥꯡꯍꯧꯋꯦ ꯑꯇꯣꯞꯄꯗꯒꯤꯗꯤ ꯄꯣ ꯂꯤꯛꯅꯦ ꯑꯗꯒꯤ ꯑꯩꯅ ꯍꯧꯖꯤꯛ ꯍꯥꯏꯔꯤꯕꯗꯣ ꯁꯥꯕꯣꯟꯒꯨꯝꯕ ꯀꯣꯛ ꯇꯩꯅꯕ ꯀꯩꯀꯥ ꯁꯥꯄꯨ ꯁꯥꯄꯣꯟ ꯁ꯭ꯋꯥꯏꯒꯤ ꯁꯦꯛꯁꯟꯗꯣ ꯑꯗꯨꯋꯥꯏꯗꯅꯦ ꯑꯩꯕ ꯌꯥꯝ ꯂꯩꯍꯧꯗ꯭ꯔꯤꯁꯦ ꯗꯨꯛ ꯀꯩ ꯀꯥ ꯁꯔꯞ ꯑꯗꯒꯤ ꯗꯣꯅꯤꯜ ꯀꯝꯐꯣꯔꯠ ꯁꯤꯒꯨꯝꯕꯒꯤ ꯁꯦꯛꯁꯟꯗꯣ ꯑꯗꯨꯒꯨꯝꯕꯗꯣ ꯑꯝꯇ ꯂꯩꯍꯧꯗ꯭ꯔꯦꯕ ꯍꯧꯖꯤꯛꯇꯤ ꯍꯣꯏ ꯍꯣꯏ ꯍꯣꯏ ꯃꯪ ꯐꯔꯁꯤ ꯄꯣꯊꯥꯔꯣ ꯅꯪꯁꯨ ꯅꯁꯥꯗꯨꯣ ꯅꯨꯡꯉꯥꯏꯇ꯭ꯔꯕꯅꯤꯅ